ꯍꯜꯂꯣ ꯍꯜꯂꯣ
ꯍꯜꯂꯣ
ꯌꯥꯔꯔꯕ ꯌꯥꯏꯌꯦ
ꯅꯪ ꯁꯤ ꯀꯣꯜꯁꯦ ꯍꯥꯏꯗꯤ ꯀꯃꯥꯏꯅ ꯇꯧ ꯇꯧꯔꯤꯅꯣ
ꯁꯣꯝꯗ ꯑꯈꯣꯏꯒꯤ ꯁꯤ ꯑꯩꯅ ꯇꯧꯒꯗꯕ ꯃꯤꯗꯣ
ꯑꯥ
ꯑꯗꯨꯗ ꯃꯥꯏ ꯅꯝꯕꯔꯗꯣ ꯍꯥꯞꯄ ꯇꯧꯗꯣꯏꯔꯤ ꯁꯤꯗ ꯇꯥꯛꯁ ꯑꯃ ꯂꯩꯌꯦꯕ ꯑꯗꯨꯏ ꯇꯥꯛꯁꯇꯣ ꯀꯝꯄ꯭ꯂꯤꯠ ꯇꯧꯕꯩ ꯋꯥꯅꯤꯗ
ꯎ ꯑꯗꯣ ꯑꯩꯁꯨ ꯑꯗꯨꯝ ꯑꯩ ꯑꯩ ꯑꯩꯁꯦ ꯑꯗꯨꯝ ꯌꯥ ꯑꯩꯁꯨ ꯑꯗꯨꯝ ꯆꯞ ꯃꯥꯟꯅꯩ ꯑꯩꯁꯨ ꯑꯗꯨꯝ ꯌꯥꯎꯔꯛꯗ꯭ꯔ ꯁꯤꯅꯦ ꯍꯥꯏꯗꯤ ꯅꯪꯅ ꯅꯊꯟꯇ ꯑꯗꯨ ꯁꯤ ꯅꯪ ꯅꯪ ꯅꯪ ꯅꯍꯥꯟꯒꯩ ꯇꯧꯕꯗꯨ ꯆꯪꯉꯛꯄ꯭ꯔꯥꯕ
ꯑꯥꯎ ꯑꯩ ꯃꯤꯅ ꯇꯧꯔꯛꯄꯅꯦ ꯑꯗꯨꯗꯒꯤ ꯃꯤꯅ ꯇꯧꯔꯛꯄꯗꯨ ꯂꯣꯏꯔꯒ ꯊꯥ ꯑꯃꯃꯨꯛ ꯂꯩꯔꯒ ꯑꯩꯅ ꯑꯃꯨꯛ ꯇꯧꯕ ꯌꯥꯏꯕ ꯃꯤꯉꯣꯟꯗ
ꯑꯗꯨꯗꯩ ꯑꯩꯅ ꯍꯥꯏꯗꯤ ꯄꯩꯁꯥ ꯆꯪꯉꯛꯄꯗꯣ ꯅꯪ ꯀꯌꯥꯝ ꯀꯨꯏꯔꯒꯦꯕ ꯅꯪ ꯆꯪꯉꯛ ꯆꯪ ꯆꯪ ꯆꯪꯉꯛꯑꯕ ꯁꯤꯅꯤ
ꯆꯪꯉꯛꯇ꯭ꯔꯤ ꯍꯧꯖꯤꯛ ꯏꯕꯥꯅꯤ ꯁꯥꯟꯅꯕꯗꯣ
ꯑꯥ
ꯑꯗꯨꯗꯤ ꯇꯨ ꯗꯦꯖ ꯃꯨꯛ ꯃꯨꯛ ꯃꯨꯛ ꯆꯪꯕꯅꯦꯕ ꯃꯣꯏ ꯄꯩꯁꯥ ꯀꯩꯀꯥ ꯄꯥꯅꯕ ꯁꯦꯠꯅꯕ ꯄ꯭ꯔꯣꯁꯦꯁ ꯇꯧꯕꯗꯣ
ꯑ
ꯑꯗꯣ ꯍꯧꯖꯤꯛ ꯑꯞꯗꯦꯠ ꯂꯩꯥꯛꯏꯗꯅ ꯑꯞꯗꯦꯠ ꯑꯅꯧꯕꯩꯁꯤꯗꯤ ꯈꯪꯗ꯭ꯔꯤ
ꯑꯗꯨꯅ ꯑꯩꯅ ꯍꯥꯏꯖꯤꯅ ꯅꯪ ꯅꯍꯥꯟꯈꯩ ꯅꯪ ꯅꯃꯥꯟꯅꯕꯒ ꯁꯥꯟꯅꯕ ꯃꯇꯝꯗ ꯅꯪ ꯐꯪꯉꯕ ꯁꯤꯅꯤ ꯑꯩꯅ ꯍꯥꯏꯁꯤꯅ
ꯐꯪꯉꯦ ꯐꯪꯉꯦ ꯐꯪꯉꯦ
ꯂꯨꯄꯥ ꯀꯌꯥꯃꯨꯛ ꯐꯪꯉꯕ ꯅꯪ
ꯆꯧꯉꯥ ꯍꯥꯏꯗꯨꯗꯤ ꯍꯣꯏ ꯑꯃꯨꯛꯇꯪ ꯁꯥꯟꯅꯗꯉꯥꯏꯅꯤ ꯀꯩꯅꯣ ꯑꯩ ꯃꯤ ꯑꯃꯇꯪ
ꯑꯣ ꯑꯣ ꯑꯗꯨ ꯑꯗꯨꯗꯤ ꯀꯌꯥꯝ ꯀꯨꯏꯔꯒꯦ ꯅꯨꯃꯤꯠ ꯀꯌꯥꯅꯤ ꯃꯃꯥꯡꯗ ꯁꯥꯟꯅꯩꯅꯣꯕ ꯅꯪ
ꯀꯩꯏꯔꯦ ꯊꯥ ꯑꯃ ꯐꯥꯔꯦ
ꯊꯥ ꯑꯃ ꯐꯥꯔꯦ ꯑꯗꯨ ꯆꯪꯉꯛꯄꯅ ꯅꯨꯃꯤꯠ ꯀꯌꯥꯅꯤ ꯂꯩꯔ ꯆꯪꯉꯛꯏꯕ
ꯊ꯭ꯔꯤ ꯗꯦꯖꯃꯨꯛ ꯂꯩꯔ ꯆꯪꯉꯛꯑꯦ
ꯑꯗ ꯅꯪ ꯅꯣꯏ ꯅꯪꯕꯨ ꯅꯣꯏ ꯆꯦꯒꯤ ꯃꯃꯥꯟꯅꯕꯕꯤ ꯑꯃꯒꯥ ꯑꯗꯨꯝ ꯁꯥꯟꯅꯩ ꯈꯣꯠꯂꯦ ꯍꯥꯏꯗꯥꯏꯅꯦ
ꯍꯣꯏ ꯑꯗꯨꯅꯦ ꯍꯥꯏꯖꯦ
ꯑꯣ ꯊꯥ ꯑꯃꯥꯒꯤ ꯃꯃꯥꯡꯗꯅꯦꯕ ꯅꯪ ꯑꯗꯨꯏꯖꯦ
ꯑꯣ ꯊꯥ ꯑꯃ ꯐꯥꯈ꯭ꯔꯦꯕ ꯑꯩꯅ ꯁꯥꯟꯅꯔꯤꯁꯦ ꯑꯗꯨ ꯁꯨꯝ ꯑꯩꯅ ꯇꯧ ꯌꯥꯔꯀꯥꯟꯗ ꯅꯣꯏꯗ ꯑꯃꯨꯛ ꯍꯧꯔꯛꯄꯩ ꯋꯥꯅꯤꯗ
ꯑꯣ
ꯅꯪꯁꯨ ꯌꯥꯔꯀꯥꯟꯗ ꯅꯪ ꯑꯩꯉꯣꯟꯗ ꯑꯃꯨꯛ ꯇꯧꯔꯛ ꯌꯥꯒꯅꯤ
ꯎ ꯅꯨꯄꯤ ꯅꯨꯄꯤꯗꯨꯗꯤ ꯇꯧ ꯌꯥꯔꯣꯏ ꯏꯃꯥꯅꯕ ꯃꯁꯦꯟ ꯇꯧꯗꯧ ꯃꯉꯥꯏꯔꯦ ꯋꯥꯊꯤ ꯕꯥꯔꯦꯝ ꯍ ꯉꯥꯡꯅꯔꯒ ꯋꯥꯊꯤ ꯋꯥꯔꯦꯝ ꯀꯥ ꯍꯦꯟꯕ ꯂꯩꯗꯅ
ꯑ ꯅꯪ ꯇꯔꯥꯃꯥꯊꯣꯏ ꯃꯤꯅꯤꯠ ꯀꯥꯏꯗꯣ ꯀꯩꯁꯨ ꯌꯥꯝ ꯀꯨꯏꯕ ꯃꯥꯥꯟꯂꯅ ꯈꯪꯍꯧꯗꯕꯅꯦꯕ ꯀꯩ
ꯇꯥꯡꯁ ꯀꯩꯁꯨ ꯈꯟꯗꯦꯗ ꯑꯗꯨꯏꯗꯤ ꯄꯋꯥ ꯐꯥꯅꯕ ꯄꯤꯔꯛꯑꯒꯦ ꯅ ꯀꯥꯏ ꯄꯨꯡ ꯑꯅꯤꯃꯨꯛ ꯁꯥꯟꯅꯕꯕꯧ ꯀꯩꯝ ꯈꯟꯗ꯭ꯔꯥ ꯀꯥꯟꯖꯤꯗ ꯍꯣꯏ ꯑꯗꯨꯝ ꯄꯨꯡ ꯄꯨꯅꯤꯡ ꯄꯨꯡ ꯑꯅꯤ ꯑꯍꯨꯝꯒꯤꯗꯨꯗꯤ ꯍꯥꯏꯗꯤ ꯀꯩꯅꯣꯗꯗꯤ ꯍꯣꯏ ꯏꯃꯥꯟꯅꯕ ꯃꯁꯦꯟ ꯁꯥꯟꯅꯕꯗꯗꯤ ꯌꯥꯝ ꯀꯨꯏꯃꯟꯒꯔꯦꯀꯣ
ꯎꯝ
ꯑ ꯅꯨꯄꯤꯒ ꯁꯥꯟꯅꯕꯗꯤ ꯀꯩꯃ ꯈꯟꯗꯦꯕ
ꯏꯃꯥꯟꯅꯕ ꯁꯥꯟꯅꯕꯖꯦ ꯍꯜꯂꯣ ꯅꯪ ꯀꯩꯗꯧꯔꯤ ꯂꯣꯏꯔꯅꯤ
ꯑꯗꯨꯅꯦ ꯐꯠ ꯀꯛꯈꯔꯅꯤ ꯑꯩ ꯁꯤ ꯂꯩ ꯅꯪ ꯁꯤ ꯂꯥꯎ ꯊꯣꯛꯂꯛꯑꯣ ꯑꯩ ꯂꯩꯔꯦꯅ ꯑꯗꯨꯝ ꯂꯣꯏꯔꯦꯕ ꯋꯥꯔꯤꯕꯨ
ꯑ
ꯆꯥꯛ ꯆꯥꯔꯕꯨ ꯆꯥꯔꯦ ꯀꯣꯌꯨ ꯀꯩ ꯃꯊꯦꯜ ꯈꯪꯕꯤꯕꯖꯥꯅꯠꯇꯦ ꯑꯗꯨꯝ ꯂꯣꯏꯔ
ꯊꯣꯡꯉꯥꯟ ꯊꯣꯔꯣꯑꯣ ꯑꯩ ꯉꯥꯏꯔꯦꯒꯥꯏ
ꯑꯩ ꯅꯣꯏ ꯁꯤ ꯅꯣꯏ ꯀꯩꯅꯣꯗꯣ ꯎꯝ ꯑ ꯀꯦꯕ ꯎꯝ ꯑ ꯀꯩ ꯃꯨꯅꯤꯀꯥ ꯍꯥꯕ꯭ꯔꯃ ꯍꯣꯏ ꯅꯣꯏ ꯂꯩꯔꯛꯇꯣ ꯅꯍꯥꯟ ꯊꯦꯡꯅꯕꯗꯣ ꯑꯗꯨꯏ ꯍꯦꯛ ꯃꯆꯤꯟꯗ ꯁꯪꯝꯀꯛꯐꯝ ꯂꯩꯗꯅ
ꯑ ꯊꯦꯕꯗꯨꯔꯣ
ꯁꯤ ꯄꯥꯕ꯭ꯔꯥ ꯈꯪꯗꯦ ꯍꯦꯛ ꯅꯣꯏꯗ ꯍꯦꯛ ꯊꯣꯛꯂꯛꯄꯗꯣ ꯑꯣꯄꯣꯖꯤꯠꯇ ꯂꯩꯕꯗꯣ ꯅꯣꯏꯗꯣꯝꯗꯗꯒꯤ ꯑꯁꯣꯝ ꯊꯣꯂꯛꯀꯣꯇ ꯐꯝ ꯎꯖꯤꯠꯇ ꯑ ꯑ ꯑꯗꯨꯏꯗ ꯏꯃꯥꯟꯅꯕ ꯁꯝ ꯀꯠꯄ ꯂꯥꯛꯑꯝꯕ
ꯑꯥ ꯉꯁꯥꯏ ꯍꯧꯖꯤꯛ ꯂꯥꯕ
ꯎꯝ
ꯎꯝ ꯑꯗꯨꯏ ꯊꯣꯡꯁꯨꯛꯍꯥꯡ ꯍꯥꯡꯗꯦ ꯑꯩꯅ ꯀꯛꯀꯦ ꯅ ꯊꯥ ꯑꯝ ꯃꯅꯤ ꯉꯥꯔꯤꯁꯦ ꯃꯣꯏ ꯋꯥꯔꯜ ꯀ꯭ꯂꯞ ꯀꯩꯀꯥ ꯇꯧꯕꯒꯤ ꯄꯨꯡ ꯊꯦꯡ ꯊꯦꯡ ꯍꯥꯡꯕ ꯈꯣꯠꯄ ꯌꯦꯡ
ꯗꯣ ꯅꯪ ꯁꯨꯃꯥꯏꯅ ꯋꯥꯏꯁꯦ ꯇꯥꯕ꯭ꯔꯣ ꯁꯨꯃꯥꯏꯅ ꯂꯦꯞꯄꯗꯤ ꯌꯥꯔꯣꯏ ꯑꯩꯅ ꯁꯥꯒꯗꯕ ꯅꯠꯇꯦ ꯅꯪꯅ ꯃꯦꯟꯂꯤ ꯅꯪꯅ ꯉꯥꯡꯉꯛꯀꯥꯗꯣꯏꯖꯦ
ꯑꯣ ꯑꯩꯒꯤ ꯑꯣ ꯍꯧꯖꯤꯛꯀꯥꯟꯗꯤ ꯑꯥ ꯑꯩꯋꯥꯏꯅ ꯃꯦꯟꯅꯦ ꯉꯥꯡꯗꯣꯏꯁꯦ ꯃꯦꯟ ꯄꯣꯔꯒꯝ ꯑꯅꯤꯁꯦ ꯑꯩꯔꯦꯕ
ꯍꯣꯏ ꯍꯣꯏ
ꯁꯤ ꯀꯩꯗꯩꯅꯣ ꯈꯪꯗꯦꯅ ꯃꯌꯝ ꯊꯣꯂꯒ ꯅꯨꯄꯥ ꯅꯨꯄꯤ ꯑꯃ ꯀꯣꯏꯁꯟ ꯍꯪꯂꯩꯔꯦ ꯀꯩꯗꯧꯔꯤꯖꯅꯣ ꯈꯪꯗꯦ ꯎꯝ ꯃꯆꯤꯟꯗ ꯅꯤꯡꯉꯣꯜ ꯁꯤꯟꯊ ꯁꯤ ꯀꯅꯣꯗꯣ ꯅꯣꯏ ꯑ ꯗꯨꯏ ꯀ ꯀꯝꯃꯤꯍꯣꯜ ꯅꯥꯀꯥꯟꯒꯤ ꯗ ꯕꯤꯜꯗꯤꯡ ꯑꯃ ꯂꯩꯗꯅ ꯖꯤꯝ ꯁꯥꯟꯅꯕꯝꯒꯤ
ꯑꯥ
ꯑꯗꯣꯝ ꯁꯥꯏꯇ ꯈꯪꯗꯦ ꯅꯨꯨꯄꯥ ꯑꯃ ꯀꯩꯅꯣ ꯈꯪꯗꯦ ꯃꯌꯥꯝ ꯆꯪꯉꯒ ꯋꯥꯔꯤ ꯍꯪꯂꯤ ꯀꯩꯗꯧꯔꯣꯖꯥꯠꯅꯣ ꯈꯪꯗ
ꯎꯝ
ꯀꯏ ꯃꯔꯝꯒꯤ ꯑꯣꯏꯖꯥꯡꯅꯣ ꯍꯣꯏ ꯍꯧꯖꯤꯛ ꯍꯧꯖꯤꯛꯅꯦꯖꯦ ꯀꯩꯗꯧꯔꯤꯅꯣꯖꯨ ꯒ꯭ꯌꯥꯟ ꯇꯥꯗꯦꯕ ꯀꯩ ꯃꯔꯝꯒꯤꯅꯣꯖꯨ ꯑꯩꯖꯨ ꯈꯪꯗꯦ ꯍꯥꯡꯕ ꯆꯡꯕ ꯇꯟꯗꯅ
ꯑꯁ ꯌꯥꯗ꯭ꯔꯦ ꯌꯥꯗ꯭ꯔꯦ ꯌꯥꯗ꯭ꯔꯦ ꯎ
ꯌꯥ ꯀꯩꯗꯧꯔꯒꯦ ꯍꯩꯖꯦ
ꯕꯦꯛꯒ꯭ꯔꯥꯟ ꯕꯣꯏꯇꯨꯕꯨꯕ ꯌꯥꯏ ꯌꯥꯗꯣ ꯌꯥꯔꯦ
ꯎꯝ ꯈꯪꯗꯦꯅ ꯃꯣꯏꯁꯤꯗ ꯀꯩꯌꯨ ꯀꯩꯗꯧꯔꯝꯅꯣ ꯈꯪꯗꯦ ꯑꯩꯁꯨ ꯂꯣꯏꯔ ꯑꯝꯇ ꯍꯪꯒꯦ ꯍꯣꯏ ꯑꯩ ꯋꯥꯔꯤ ꯁꯥꯟꯅꯔꯤꯕꯅꯤꯅ ꯋꯥꯔꯤ ꯁꯥꯟꯅꯔꯤꯕꯅꯤꯅ ꯎꯄꯥꯏ ꯂꯩꯇ꯭ꯔꯦ
ꯎꯝ ꯎꯗꯩꯒꯤ ꯃꯀꯣꯟ ꯃꯀꯣꯟ ꯃꯌꯥꯝꯗꯣ ꯇꯥꯏꯌꯦꯕ
ꯍꯣꯏ ꯑꯩ ꯂꯝꯕꯤꯗ ꯂꯩꯔ ꯑꯗꯨ ꯉꯁꯥꯏꯈꯩ ꯀꯥꯏꯗꯒꯤ ꯅꯨꯄꯤꯅ ꯇꯥꯡꯈꯨꯜ ꯃꯔꯣꯜ ꯇꯝꯕꯤ ꯂꯩꯔꯦ
ꯑꯩ ꯉꯛꯢꯁꯦ ꯅꯪ ꯑꯗꯨ ꯀꯃꯥꯏꯅ ꯊꯦꯡꯅꯔꯨꯏꯅꯣ ꯁꯤ
ꯑꯦ ꯀꯩꯅꯣꯅꯦ ꯑꯩꯈꯣꯏ ꯃꯃꯣꯒꯤ ꯃꯥꯏ ꯃꯥꯏ ꯃꯆꯥ ꯃꯆꯥꯅꯨꯄꯤ ꯇꯣꯝꯕꯤ ꯖꯩꯒ ꯇꯧꯕ ꯍꯥꯏꯇꯥꯔꯦ ꯃꯃꯥꯡ ꯆꯍꯤꯗ ꯃꯃꯥꯡ ꯆꯍꯤꯗ ꯑꯥ ꯑꯗꯨꯗ ꯊꯦꯡꯅꯕ ꯑꯗꯨꯗꯒꯤ ꯁꯨꯝ ꯋꯥꯔꯤ ꯁꯥꯟꯅꯔ ꯑꯗꯨꯝ ꯈꯪꯅꯈꯤꯕ ꯍꯥꯏꯇꯥꯔꯦ
ꯑꯩꯗꯤ ꯅꯣꯏ ꯁ꯭ꯀꯨꯜꯁꯤ ꯐꯥꯗꯒ ꯊꯦꯡꯅꯩꯔꯥꯁꯤꯅꯤ ꯀꯣꯂꯦꯖ
ꯅꯠꯇꯦꯗ ꯀꯥꯏ ꯀꯣꯂꯦꯖꯀꯤ ꯅꯨꯄꯤꯒꯨꯝꯕꯗꯤ ꯁ꯭ꯀꯨꯜꯗ ꯁ꯭ꯀꯨꯜꯒꯤ ꯌꯥꯕ ꯀꯣꯂꯦꯖꯀꯤꯌꯥꯕ ꯁꯤ ꯅꯨꯄꯤ ꯁꯤꯗꯩ ꯅꯨꯄꯤ ꯀꯣꯏꯕꯁꯤꯗꯤ ꯑꯩ ꯇꯜꯂꯦ ꯀꯣꯆꯤꯡ ꯀꯣꯆꯤꯡꯗꯩ ꯅꯨꯄꯤ ꯀꯣꯏꯕ ꯍꯥꯏꯖꯤ ꯃꯁꯤꯃ ꯈꯤꯔꯦ ꯈꯤꯒ꯭ꯔꯦ ꯌꯥꯗꯦꯕ ꯑꯗꯤ ꯍꯌꯦꯡꯋꯥ ꯍꯥꯢꯗꯤ ꯗ ꯑ ꯀꯣ ꯀꯣꯆꯤꯡꯗ ꯄꯨꯜꯂꯤꯀꯥꯟꯗ ꯄꯨꯛ ꯄꯨꯟꯅ ꯀꯣꯏꯅꯔꯝꯕꯅꯦ ꯑꯗꯨꯒ ꯃꯔꯛꯇ ꯇꯣꯛꯅꯔꯒ ꯃꯁꯛꯇꯣ ꯌꯥꯝ ꯎꯟꯗꯦꯕ ꯑꯗꯨꯅ ꯑꯩ ꯁ꯭ꯀꯨꯜ ꯁ꯭ꯀꯨꯜꯒꯤ ꯅꯨꯄꯤ ꯍꯥꯏꯕ ꯑꯗꯨꯗꯒꯤ ꯀꯣꯆꯤꯡꯒꯤ ꯅꯨꯄꯤ ꯍꯥꯏꯕ ꯑꯗꯨꯒ ꯀꯣꯂꯦꯖꯀꯤ ꯅꯨꯄꯤ ꯌꯥꯕ ꯑꯩ
ꯎꯝ
ꯁꯨꯡ ꯀꯣꯏ ꯀꯣꯏꯅ ꯀꯣꯏꯅꯕꯕꯨ ꯅꯠꯇꯦ ꯉꯣ ꯍꯧꯖꯤꯛꯀꯥꯟꯗꯤ ꯑꯩ ꯀꯣꯂꯦꯖ ꯀꯥꯏꯔꯤꯖꯦ ꯏꯃꯥꯟꯅꯕ ꯑꯅꯤ ꯑꯍꯨꯝ ꯑꯅꯤ ꯑꯍꯨꯝꯅꯤ ꯐꯖꯅ ꯄꯨꯜꯂꯤꯖꯦ ꯑꯗꯨꯗꯒꯤ ꯅꯨꯄꯤꯒꯗꯤ ꯁꯨꯡ ꯀꯧ ꯀꯧꯅꯗ꯭ꯔꯦ ꯍꯟꯇꯛ ꯍꯣꯏ ꯍꯟꯇꯛ ꯑꯦꯛꯖꯥꯝ ꯊꯥꯔꯛꯄꯩꯗ ꯑꯩ ꯃꯥꯡ ꯐꯝꯕ ꯅꯨꯄꯤ ꯗꯤ ꯃꯦꯁꯦꯁ ꯊꯥꯔꯦ ꯑꯩꯉꯣꯟꯗꯁꯨ ꯑꯗꯨꯝ ꯀꯩꯀꯩ ꯑꯣ ꯋꯥꯔꯤ ꯇꯥꯊꯣꯛ ꯇꯥꯁꯤꯟ ꯇꯧꯕꯒꯤ ꯑꯗꯨ ꯅꯠꯇꯅ ꯎꯄꯥꯏ ꯁꯨꯡ ꯂꯩ ꯂꯩꯇꯦ
ꯑꯩꯗꯤ ꯀꯨꯏꯔꯦ ꯑꯩ ꯅꯨꯄꯤꯒ ꯄꯥꯎ ꯐꯥꯎꯅꯗꯕ ꯑꯩꯗꯣ
ꯑꯌꯨꯛ ꯑꯌꯨꯛ ꯍꯣꯏ ꯀꯩꯅꯣꯗꯕꯨꯗꯤ ꯐꯣꯟꯗꯕꯨꯗꯤ ꯌꯥꯎꯋꯦꯕ
ꯎꯝ
ꯁꯨꯝ ꯍꯥꯏꯗꯤ ꯍꯥꯌꯔ ꯁꯦꯀꯦꯟꯗꯔꯤ ꯄꯨꯜꯂꯛꯄ ꯍꯥꯏ ꯁ꯭ꯀꯨꯜ ꯄꯨꯜꯂꯛꯄ ꯑꯗꯨꯝ ꯅꯨꯄꯤ ꯌꯥꯎꯗ ꯌꯥꯎꯋꯦꯕ ꯑꯗꯨꯑꯣꯏꯁꯨ ꯃꯦꯁꯦꯁ ꯀꯩꯝ ꯊꯥꯗꯦꯕ ꯇꯜꯂꯤ ꯕꯤꯠ ꯌꯥꯎꯗꯦꯕ ꯍꯥꯏꯗꯤ ꯊꯥꯔꯒ ꯀꯩ ꯋꯥꯔꯤ ꯁꯥꯟꯅꯅꯤ ꯋꯥꯔꯤꯁꯨ ꯂꯩꯇꯕꯅꯤꯅ ꯍꯥꯏꯗꯤ ꯆꯥꯛꯀꯠ ꯆꯀꯠ ꯆꯠ ꯇꯧꯕꯗꯣ ꯇꯜꯂꯦꯕ
ꯎꯝ
ꯍꯣꯏ ꯅꯣꯡ ꯈꯥꯗꯣꯛꯀ ꯊꯥꯔꯒ ꯁꯨꯝ ꯅꯨꯡꯉꯥꯏꯕ ꯈꯣꯠꯂꯤꯕꯣ ꯑꯗꯨ ꯍꯪꯉꯒ ꯑꯗꯨ ꯃꯉꯥꯏꯔꯦ ꯃꯣꯏꯖꯨ ꯃꯣꯏ ꯊꯣꯛꯄꯩꯏ ꯑ ꯍꯣꯏ ꯍꯣꯏ ꯃꯣꯏꯁꯨ ꯃꯣꯏ ꯊꯣꯛꯄ ꯑꯩꯖꯨ ꯑꯩ ꯊꯣꯛꯄ ꯀꯩꯢꯝ ꯀꯥꯟꯗꯦ ꯑꯩ ꯐꯅ ꯑꯩꯁꯨ ꯍꯟꯗꯛ ꯀꯨꯏ ꯑꯩꯖꯨ ꯈꯜꯂꯩꯗꯤ ꯀꯩꯅꯣ ꯄꯥꯎ ꯑꯃꯨꯛ ꯁꯥꯟꯅꯔꯣꯏꯗ ꯑꯩꯈꯣꯏ ꯁꯥꯢ ꯃꯥ ꯑꯃꯨꯛ ꯆꯪꯒ꯭ꯔꯅꯤꯕ ꯃꯊꯪ ꯊꯥ ꯑꯗꯨꯋꯥꯏꯗ ꯅꯦꯛꯁ ꯃꯟꯇ ꯑꯗꯨꯗꯩꯗꯤ ꯑꯩ ꯅꯠꯇꯦ ꯃꯥ ꯂꯥꯏꯔꯪ ꯈꯨꯂ ꯑꯁꯣꯝ ꯀꯩꯅꯣꯗꯅꯤꯗ ꯑ ꯁꯤꯗꯒꯤ ꯌꯥꯏꯔꯤꯄꯣꯛ ꯆꯠꯂꯅꯤ ꯌꯥꯏꯔꯤꯄꯣꯛ ꯂꯣꯝꯗꯒꯤ ꯅꯣꯡꯄꯣꯛ ꯁꯦꯛꯃꯥꯏꯗꯣ
ꯎꯝ
ꯅꯣꯡꯄꯣꯛ ꯁꯦꯛꯃꯥꯏꯗꯒꯤ ꯃꯣꯏ ꯈꯨꯟꯗꯣ ꯌꯧꯕꯗ ꯄꯨꯡ ꯑꯅꯤ ꯄꯨꯡ ꯑꯃ ꯃꯈꯥꯏꯃꯨꯛ ꯆꯪꯉꯦꯌꯦ ꯒꯥꯔꯤꯗ ꯆꯠꯄꯗ
ꯅꯪ ꯃꯣꯏ ꯈꯨꯟꯗꯒ ꯆꯠꯂꯨꯔꯕꯕ
ꯆꯠꯇ꯭ꯔꯤꯍꯦ ꯑꯩ ꯑꯃꯨꯛ ꯑꯃꯐꯥꯎ ꯆꯠꯇ꯭ꯔꯤ ꯑꯩ ꯑꯩ ꯆꯠꯇꯤ ꯆꯠꯅꯤꯡꯕꯅꯦꯗꯤ ꯑꯩꯈꯣꯏ ꯅꯤꯅꯦ ꯃꯣꯏ ꯀꯩꯅꯣ ꯇꯧꯀꯥꯟꯗ ꯁꯨꯝ ꯈ꯭ꯔꯤꯁꯃꯥꯁ ꯀꯨꯝꯕ ꯆꯠ ꯀꯥꯟꯗ ꯑꯩ ꯌꯥꯎꯗꯤ ꯌꯥꯎꯅꯤꯡꯕ ꯑꯗꯨꯗꯣ ꯀꯩꯅꯣ ꯇꯧꯕꯅꯤꯅ ꯍꯧꯖꯤꯛꯀꯥꯟꯗꯤ ꯏꯔꯥꯡꯖꯨ ꯂꯩꯕꯅꯤꯅꯀꯣ ꯑꯩꯅ ꯑꯃꯨꯛ ꯆꯠꯄꯖꯨ ꯇꯟꯕ ꯑꯗꯩ ꯀꯩꯒꯨꯝꯕ ꯏꯔꯥꯡ ꯗꯣ ꯂꯩꯔꯝꯗꯕ ꯑꯣꯏꯗꯤ ꯁꯨꯝ ꯀꯣꯏꯕ ꯑꯣꯏꯅ ꯆꯠꯄ ꯌꯥꯏꯑꯕ
ꯎꯝ
ꯍꯥꯏꯗꯤ ꯂꯩꯗꯅ ꯁꯨꯝ ꯉꯥꯍꯥꯛ ꯑꯣꯏꯅ ꯁꯨꯝ ꯃꯌꯥꯝ ꯑ ꯅꯠꯇꯕꯤꯗ ꯁꯨꯝ ꯀꯣꯏꯕ ꯑꯣꯏꯅ ꯂꯝꯗꯣ ꯈꯪꯗꯣꯛꯄ ꯑꯣꯏꯅ ꯆꯠ ꯑꯗꯨꯗꯤ ꯆ ꯑꯗꯨꯏꯗꯤ ꯀꯩꯁꯨ ꯈꯟꯗꯦꯕ ꯆꯠꯄꯩꯗꯤ
ꯑꯥ
ꯑꯗ ꯍꯥꯏꯗꯤ ꯑꯃꯨꯛ ꯏꯔꯥꯡꯖꯦ ꯍꯖꯤꯛ ꯏꯔꯥꯡꯖꯦ ꯂꯩꯕꯅꯤꯅ ꯈꯧꯇꯛ ꯆꯥꯕ ꯍꯥꯏꯇꯥꯔꯦ ꯆꯠꯄꯗꯣ
ꯑꯗꯣ ꯃꯣꯏ ꯍꯟꯇꯛ ꯑꯃ ꯔꯝ ꯎꯝ ꯔꯝꯔꯩ ꯂꯦꯛ ꯀꯥꯏ ꯍꯥꯏꯗꯨꯕꯨ ꯑꯗꯨꯕꯨ ꯆꯠꯄꯕꯨ ꯌꯥꯖꯥꯠꯂꯣ
ꯑꯗꯨꯗꯣ ꯈꯪꯗꯦ ꯑꯥ ꯃꯤ ꯆꯠꯇꯤ ꯌꯦ ꯃꯩꯇꯩ ꯃꯆꯥ ꯕꯤꯗꯤꯑꯣ ꯑꯥꯏ ꯖꯤꯗ ꯊꯥꯒꯠꯅꯔꯛꯑꯦ
ꯍꯣꯏ ꯑꯔ ꯔꯥꯝꯔꯩꯗꯣ ꯀꯩꯅꯣꯗ ꯑꯁꯣꯝ ꯑꯟꯗ꯭ꯔꯣ ꯑꯟꯗ꯭ꯔꯣꯝꯗꯩꯖꯨ ꯆꯠ ꯌꯥꯔꯝꯅꯦꯕ ꯑꯟꯗ꯭ꯔꯣ ꯑꯟꯗ꯭ꯔꯣꯔꯣꯝ ꯁꯥꯏꯠꯇꯇꯩ ꯏꯃꯥꯟꯅꯕ ꯃꯣꯏ ꯆꯠꯇꯤ ꯆꯠꯂꯦꯕ
ꯔꯝꯔꯩꯗꯨꯗꯤ ꯑꯗꯨꯝ ꯆꯇꯤ ꯆꯠꯅꯕ ꯌꯥꯔꯝꯅꯤ ꯃꯣꯏ ꯑꯗꯣ ꯍꯥꯏꯗꯤ ꯑꯗꯨꯗ ꯀꯩꯅꯣ ꯅꯨꯞ ꯑ ꯅꯨꯄꯥ ꯑꯃꯅ ꯑꯗꯨꯝ ꯍꯥꯏꯔꯛꯄꯗꯨꯗ ꯍꯥꯏꯗꯤ ꯃꯩꯇꯩ ꯀꯌꯥ ꯆꯠ ꯄ ꯀꯩꯁꯨꯝ ꯇꯧꯗꯦ ꯈꯣꯠꯇꯦꯅ ꯑꯗꯨꯝ ꯍꯥꯏ ꯑꯗꯨ ꯑꯗꯨ ꯃꯇꯨꯡꯗ ꯑꯩ ꯑꯥ ꯑꯥꯏ ꯖꯤꯗ ꯑꯥꯏ ꯖꯤꯗ ꯃꯩꯇꯩ ꯃꯆꯥꯗꯤ ꯑꯣꯏꯗꯣꯏꯅꯦ ꯃꯣꯏ ꯕꯤꯗꯤꯑꯣ ꯅꯝꯃꯒ ꯕꯤꯗꯤꯑꯣꯒ ꯁꯦꯝꯃꯒ ꯊꯥꯒꯠꯂꯛꯑꯦꯕ
ꯎꯝ
ꯑꯗꯨ ꯑꯩ ꯊꯦꯡꯅꯒ꯭ꯔꯦꯕ ꯑꯗꯨꯅ ꯆꯠꯄꯕꯨꯗꯤ ꯀꯩꯁꯨ ꯀꯥꯏꯗꯦ ꯑꯈꯣꯏꯗꯥꯅꯖꯨ ꯍꯪꯉꯛꯑꯦ ꯔꯝꯂꯩꯌꯦꯅ ꯅꯧꯅ ꯑꯃ ꯊꯣꯛꯂꯛꯄꯗꯣ ꯏꯀꯣ ꯄꯥꯛꯇꯨ ꯆꯠꯄ ꯌꯥꯕ꯭ꯔꯣꯕ ꯑꯩꯅ ꯃꯣꯏ ꯃꯩꯇꯩ ꯃꯆꯥ ꯆꯠꯄ ꯈꯣꯠꯅꯩ ꯑꯗꯣ ꯌꯥꯗꯤ ꯌꯥꯔꯝꯅꯤꯅ ꯑꯗꯨꯝ ꯍꯥꯏꯔꯦ ꯑꯗꯨꯑꯣꯏꯖꯨ ꯆꯠꯅꯤꯡꯗꯦꯗ ꯄꯥꯛ ꯏꯊ ꯑꯗꯨꯝꯕꯗꯗꯤ ꯅꯥꯈꯩ ꯁꯦꯡꯅ ꯑꯥ ꯑꯗꯨ ꯍꯥꯏꯔꯒ ꯑꯥ ꯑꯗꯨ ꯍꯥꯏꯔꯒ ꯁ꯭ꯌꯥꯝ ꯍꯣꯏꯅ ꯑꯩ ꯑꯦꯛꯖꯥꯝ ꯂꯣꯏꯔꯒ ꯀꯣꯂꯦꯖꯀꯤ ꯍꯟꯗꯛ ꯗꯦꯠ ꯇ꯭ꯋꯦꯟꯇꯤꯁꯚꯦꯟ ꯂꯣꯏꯗꯣꯏꯅꯦ ꯑꯗꯨ ꯂꯣꯏꯕꯒ ꯀꯩꯅꯣ ꯇꯧꯖꯦ ꯆꯤꯡ ꯀꯥꯕꯗꯤ ꯅꯠꯇ꯭ꯔꯦ ꯍꯟꯗꯛꯀꯤꯖꯤꯗꯤ ꯑꯁꯣꯝ ꯐꯨꯅꯥꯜ ꯃꯔꯤꯡꯂꯣꯝ ꯁꯥꯏꯠ ꯗꯥꯏꯔꯦꯛ ꯐꯨꯅꯥꯜ ꯃꯔꯤꯡ ꯀꯥꯕ ꯅꯠꯇꯕ ꯑꯗꯨꯒꯤ ꯍꯦꯛ ꯑꯣꯄꯣꯖꯤꯠꯇ ꯀꯩꯅꯣꯝꯃ ꯍꯥꯏꯕꯅꯤꯅꯦ ꯀꯥꯎꯕꯨ ꯀꯥꯎꯒ꯭ꯔꯦ ꯑꯗꯣꯝ ꯁꯥꯏꯠ ꯆꯠꯁꯤ ꯈꯣꯠꯁꯦꯅ ꯍꯥꯏꯕꯅꯦꯕ ꯑꯗꯨ ꯆꯠꯂꯨꯖꯦ ꯁꯤ ꯀꯥꯕꯗꯤ ꯅꯠꯇ꯭ꯔꯦ ꯑꯗꯨꯗꯤ ꯗꯥꯏꯔꯦꯛ ꯒꯥꯔꯤꯅ ꯊꯧꯔ ꯃꯊꯛꯇ ꯑꯗꯨꯝ ꯀꯩꯅꯣ ꯑꯗꯨꯗꯤ ꯚ꯭ꯌꯨꯗꯣ ꯌꯦꯡꯉꯒ ꯑꯗꯨꯗ ꯂꯩꯔ ꯆꯥꯕꯩ ꯁꯤꯟ ꯀꯥꯕꯩ ꯁꯤꯟꯗꯤ ꯍꯥ
ꯁꯦꯞ ꯑꯣꯏꯕ꯭ꯔꯥꯕ
ꯁꯦꯕ ꯑꯣꯏꯍꯦ ꯑꯗꯨꯗꯤ ꯀꯩꯝ ꯇꯧꯗꯦꯍꯦ ꯑꯗꯨꯗꯤ ꯇꯥꯡꯈꯨꯂꯨ ꯀꯩꯅꯣꯅꯦ ꯑꯗꯣꯝ ꯁꯥꯏꯠꯇꯗꯤ ꯀ ꯀꯨꯀꯤ ꯀꯅꯥꯝ ꯂꯩꯇꯦ ꯑꯈꯣꯏ ꯃꯃꯥꯡꯗꯖꯨ ꯐꯨꯅꯥꯜ ꯃꯔꯤꯡ ꯆꯠꯀꯥꯟꯗ ꯀꯩꯅꯣ ꯇꯧꯋꯦꯕ
ꯎꯝ
ꯐꯨꯅꯥꯟꯃꯔꯤꯡ ꯆꯠꯀꯥꯟꯗ ꯀꯩꯁꯨ ꯇꯧꯗꯦꯕ ꯑꯥ ꯂꯝꯕꯤ ꯈꯪꯗꯗꯅ ꯑꯗꯣꯝ ꯁꯥꯏꯠꯇꯒꯤ ꯆꯠꯂꯒ ꯀꯨꯝꯗꯔꯛꯑꯦ ꯑꯗꯨꯗꯨꯒ ꯑꯃꯨꯛ ꯗꯥꯏꯔꯦꯛ ꯐꯨꯅꯥꯜ ꯃꯔꯤꯡꯗꯣ ꯊꯤꯔ ꯑꯃꯨꯛ ꯆꯠꯂꯦ ꯑꯁ ꯑꯗꯨ ꯅꯨꯃꯤꯠꯇꯣ ꯑꯗ ꯑꯗꯨ ꯖꯒꯥꯗꯨ ꯂꯝꯕꯤꯒꯁꯨ ꯍꯥꯏꯗꯤ ꯐꯨꯅꯥꯟ ꯃꯔꯤꯡꯅ ꯑꯃꯨꯛ ꯂꯝꯕꯤꯖꯦ ꯅꯨꯡꯉꯥꯏꯇꯦꯗꯅ
ꯎꯝ
ꯑꯗꯣ ꯑꯗꯣꯝ ꯁꯥꯏꯇꯅ ꯑꯃꯨꯛ ꯂꯝꯕꯤꯗꯤ ꯅꯨꯡꯉꯥꯏꯑꯕ ꯂꯝꯕꯤꯗꯣ ꯀꯣꯏꯂꯥꯁ ꯊꯥꯏꯕ ꯑꯗꯩ ꯀꯥꯈꯠꯈꯤꯕꯗꯩ ꯀꯨꯝꯗꯕꯕꯥꯎ ꯀꯣꯂꯥꯁ ꯂꯣꯏ ꯊꯥꯏꯕ ꯂꯝꯕꯤꯗꯤ ꯅꯨꯡꯉꯥꯏ ꯑꯗꯨꯅ ꯀꯦꯝ ꯈꯟꯗꯦ ꯑꯗꯣꯝ ꯁꯥꯏꯠꯗꯤ ꯆꯠ ꯐꯇꯦ ꯁ꯭ꯌꯥꯝ ꯁ꯭ꯌꯥꯝ ꯃꯣꯏꯗꯤ ꯇ꯭ꯋꯦꯟ ꯑ ꯇ꯭ꯋꯦꯟꯇꯤꯑꯩꯠꯇꯗꯤ ꯇ꯭ꯋꯦꯟꯇꯤꯁꯕꯦꯟꯗ ꯑꯦꯛꯗꯥꯝꯂꯣꯏꯗꯣꯏꯅꯦ ꯂꯣꯏꯟꯇꯤꯑꯦꯠ ꯀꯨꯝꯕꯗꯤ ꯌꯥꯔꯛꯑꯣꯏ ꯇ꯭ꯋꯦꯟꯇꯤꯅꯥꯏꯟ ꯊ꯭ꯔꯥꯇꯤ ꯑꯗꯨꯋꯥꯏꯗ ꯗꯨꯝ ꯃꯗꯨꯗꯤ_ _ ꯑꯦꯛꯖꯥꯝ ꯂꯣꯏꯔꯒ ꯑꯗꯤ ꯃꯤꯗꯣ ꯌꯥꯕ ꯈꯣꯠꯄ ꯑꯗꯨ ꯑꯃꯥꯏ ꯍꯪꯅꯔꯒ ꯆꯠꯇꯨ ꯃꯉꯥꯏꯔꯦ ꯅꯠꯇꯗꯤ ꯑꯗꯤ ꯑꯩ ꯍꯦꯛꯇ_ _ ꯑꯩ ꯑꯖꯥꯝ ꯂꯣꯏꯔꯦꯅ ꯑꯩ ꯍꯦꯛꯇ ꯈꯨꯗꯛꯇ ꯁꯤꯟꯖꯤꯟ ꯌꯥꯄꯣꯟꯇꯦ ꯍꯥꯏꯗꯤ ꯃꯌꯥꯝ ꯆꯠꯃꯤꯟꯅꯗꯣꯏꯅꯤꯅ꯫ ꯃꯌꯥꯝꯗ ꯍꯪꯕꯖꯨꯝ ꯂꯩꯗꯅ
ꯊꯔꯇꯤ ꯗꯦꯠ ꯊꯔꯇꯤ ꯅꯠꯇ꯭ꯔꯒ ꯗꯦꯠ ꯐꯥꯏꯚ ꯁ꯭ꯋꯥꯏꯒꯤ ꯃꯅꯨꯡꯗ ꯃꯣꯏꯔꯥꯡꯗꯗꯤ ꯆꯠꯇꯧ ꯂꯩ꯫
ꯀꯩꯗꯧꯕ
ꯑꯗꯨꯝ ꯗ꯭ꯔꯥꯏꯕ ꯆꯠꯄ
ꯑꯣ ꯑꯣ ꯅꯪ ꯅꯪ ꯀꯩꯅꯣ ꯅꯪ ꯉꯔꯥꯡ ꯀꯨꯏ_ _ ꯏꯀꯨꯏ ꯀꯨꯏꯗ꯭ꯔꯤ ꯅꯪ ꯕꯝꯖ ꯆꯠꯀꯤꯗꯥꯏꯅꯦ ꯐꯣꯇꯣ ꯊꯥꯒꯠꯂꯛꯇꯥꯏꯅꯦ꯫
ꯑꯣ ꯑꯗꯨꯅ ꯀꯩꯅꯣꯒꯤ꯫ ꯑꯥ ꯑꯩ ꯅꯤꯅꯤ ꯂꯨꯍꯣꯡꯗꯣꯏꯕ ꯑꯗꯨꯒꯤ ꯂꯨꯍꯣꯡꯗ꯭ꯔꯤꯀꯥꯟꯒꯤ ꯄꯣꯄꯥꯡ ꯊꯤꯟꯕ ꯆꯠꯄ꯫
ꯑꯣ ꯅꯣꯏ ꯅꯦꯅꯦ ꯑꯣ ꯑꯥ ꯂꯣꯄ ꯁꯦ ꯊꯥꯡꯒꯔꯣꯝꯗ
ꯅꯠꯇꯦ ꯑꯣꯏꯅꯥꯝꯗꯅꯦ ꯑꯣꯏꯅꯥꯝꯗꯅꯤ ꯑꯗꯣ ꯑ ꯁꯨꯝ ꯆꯠꯂꯨꯁꯦꯅ ꯆꯠꯄꯅꯦ꯫
ꯍꯣꯏ
ꯐꯖꯅ ꯑꯝꯇꯪꯒ ꯆꯠꯀꯦ ꯇꯧꯅꯦ ꯑꯗꯣ ꯒꯥꯔꯤꯗꯣ ꯂꯩꯇꯕꯩ ꯋꯥꯅꯤ
ꯃꯣꯏꯔꯥꯡꯗꯣꯅ ꯍꯥꯏꯗꯤ ꯃꯣꯏꯔꯥꯡꯗꯣ ꯑꯗꯨꯃ ꯆꯠꯅꯤꯡꯗꯦ ꯑꯩ ꯍꯧꯖꯤꯛ ꯆꯠꯅꯤꯡꯉꯤꯗꯨꯅꯤ ꯄꯥꯛ ꯎꯅꯕ ꯐꯪꯗꯕꯅꯤ ꯅꯣꯡ ꯐꯗꫭꯛ ꯎꯅꯕꯗꫭ ꯑꯁ ꯁꯤꯅ‌ꯦ ꯑꯩ ꯄꯥꯝꯃꯤꯁꯦ
ꯅꯪꯗꯤ ꯃꯣꯏꯔꯥꯡꯗꯩꯅꯤꯅꯪ ꯀꯔꯤꯝ ꯈꯜꯂꯝꯃꯣꯏ ꯑꯩꯈꯣꯏꯗꯤ ꯑꯃꯨꯛꯐꯥꯎ ꯆꯠꯇꯔꯤꯅꯤꯅ ꯆꯠꯆꯅꯤꯡꯉꯤ
ꯍꯣꯏ ꯑꯩ ꯑꯩ ꯑꯩ ꯃꯣꯏꯔꯥꯡꯗ ꯑꯗꯨꯣꯏꯁꯨ ꯆꯥꯅꯤꯡꯗꯦ ꯚꯤꯠ ꯌꯥꯎꯗꯦꯗ꯫ ꯑꯗꯨꯗꯤ ꯃꯣꯏꯔꯥꯡꯗ ꯆꯠꯂꯒ ꯏꯃꯥꯟꯅꯕ ꯑꯃ ꯂꯩꯗꯅ ꯈꯣꯠꯇꯅ ꯇꯧꯕꯑꯣꯏꯗꯤ ꯈꯔ ꯐꯗꯕ ꯏꯃꯥꯟꯅꯕꯁꯨ ꯂꯩꯇꯦꯕ ꯀꯩꯁꯨ ꯄꯨꯅꯤꯡꯉꯥꯏ ꯃꯤ ꯂꯩꯇꯕꯅꯤꯅ ꯕꯤꯠ ꯌꯥꯝ ꯌꯥꯎꯗꯦꯕ ꯉꯣꯏꯔꯥꯡ ꯂꯩꯔꯁꯨ꯫ ꯀꯩꯅꯣ ꯑꯗꯨꯛ ꯀꯨꯏꯅ ꯃꯣꯏꯔꯥꯡꯗ ꯂꯩꯔꯛꯏꯁꯦ ꯑꯩꯅ ꯍꯥꯏꯗꯤ ꯊꯣꯑꫭꯏꯀꯤ ꯀꯣꯏꯒ‌ꯦꯅꯒ ꯃꯣꯏꯔꯥꯡ ꯑꯩꯗꯤ ꯁꯦꯟꯗ꯭ꯔꯥ ꯑꯗꯩ ꯂꯣꯛꯇꯥꯛꯀ ꯂꯩꯕꯗꯨ ꯆꯠꯇꯅ ꯈꯣꯠꯇꯅ ꯇꯧ ꯁꯨꯡ ꯇꯧ ꯇꯧꯗꯦꯕ꯫ ꯄꯨꯡꯁꯦ ꯃꯤꯅꯤꯠꯁꯦ ꯇꯔꯥꯃꯥꯊꯣꯏ ꯃꯈꯥꯏꯗ ꯐꯖꯤꯂ ꯑꯗꯨꯝ ꯇꯔꯥꯊꯣꯏ ꯐꯥꯎꯕꯣ ꯃꯨꯠꯇꯤ ꯃꯨꯠꯈ꯭ꯔꯅꯤꯗꯅ꯫
ꯀꯅꯤ
ꯑꯣ ꯑꯗꯨ ꯉꯥꯏꯔꯗꯤ ꯀꯩꯅꯣ ꯑꯁ ꯀꯥꯏꯗꯒꯤ ꯍꯧꯖꯤꯛꯀꯥꯟꯗꯤ ꯑꯃꯨꯛ ꯑꯃꯨꯛ ꯇꯔꯥꯃꯉꯥ ꯂꯩ ꯑꯃꯨꯛ ꯇꯧꯗꯣꯏꯔꯣ꯫
ꯍꯣꯏ ꯍꯣꯏ ꯑꯗꯨꯃꯥꯏꯅ ꯕ꯭ꯔꯦꯛ ꯂꯧꯕꯩꯅꯦ ꯍꯧꯖꯤꯛ ꯑꯀꯦ ꯂꯥꯛꯄꯗꯣ ꯑꯗꯨꯏ ꯋꯥꯅꯤ
ꯑꯥ ꯑꯗꯤ ꯅꯪ ꯅꯍꯥꯟ ꯅꯪ ꯍꯥꯟꯅ ꯑꯅꯤꯔꯛ ꯇꯧꯋꯦ ꯍꯥꯏꯗꯥꯏꯅꯦ ꯑꯗꯣ ꯍꯧꯖꯤꯛ ꯃꯉꯥꯔꯛ ꯑꯗꯨꯝ ꯊꯧꯗꯣꯢ ꯃꯉꯥꯔꯛ ꯁꯨꯅꯕꯗꯤ ꯇꯧꯗꯣꯏꯔꯕ
ꯍꯣꯏ ꯍꯣꯏ ꯅꯪ ꯁꯤꯒ ꯁꯤꯒ ꯑꯅꯤꯔꯛ ꯁꯨꯔꯦꯅ ꯑꯍꯨꯝ ꯋꯥꯠꯂꯤꯅ